ꯍꯜꯂꯣ ꯍꯥꯎ
ꯇꯥꯕ꯭ꯔꯣ
ꯇꯥꯌꯦ ꯇꯥꯏꯌꯦ ꯅꯪꯗꯤ
ꯆꯥꯛꯅꯨꯡꯕꯨ ꯍꯣꯠꯅꯔꯕꯣ
ꯂꯣꯢꯔꯦ
ꯑꯣ ꯅꯦꯠꯋꯥꯛ ꯈꯔ ꯅꯨꯡꯉꯥꯏꯇꯕ꯭ꯔꯣ ꯈꯪꯗꯦꯅꯦ ꯄꯠ ꯄꯠ ꯇꯧꯔꯝꯃꯤꯅꯦ
ꯅꯪꯒꯤꯁꯦ ꯄꯠ ꯄꯠ ꯇꯧꯏꯤꯅꯦ ꯑꯩꯒꯤꯗꯤ ꯇꯥꯕ꯭ꯔꯣꯕ ꯇꯥꯔꯦ ꯇꯥꯔꯦ ꯑꯩꯒꯤꯗꯤ ꯇꯥꯕ꯭ꯔꯣ
ꯇꯥꯏꯌꯦ ꯇꯥꯏꯌꯦ ꯐꯖꯅ ꯇꯥꯏ
ꯑꯣ ꯌꯥꯔꯦ ꯌꯥꯔꯦ ꯑꯗꯨ ꯍꯧꯖꯤꯛꯇꯤ ꯁꯦꯡꯉꯦ
ꯎꯝ
ꯀꯩꯀꯩ ꯍꯣꯠꯅꯔꯤꯒꯦ
ꯑꯁ ꯀꯩꯁꯨ ꯇꯧꯗꯦꯗ ꯍꯧꯖꯤꯛ ꯁꯨꯝ ꯀꯩꯅꯣꯝꯃ ꯐꯣꯟꯗ ꯊꯕꯛꯀꯤ ꯊꯥꯕꯒꯤ ꯅꯣꯇꯤꯐꯤꯀꯦꯁꯟ ꯁꯨꯝ ꯌꯦꯡꯉꯝꯕꯅꯤ
ꯑꯗꯨ ꯍꯥꯏꯔꯒ ꯅꯪ ꯅꯍꯥꯟ ꯅꯣꯡꯃ ꯂꯧꯒꯤ ꯂꯝ ꯑꯃ ꯍꯪꯉꯝꯕꯗꯣ
ꯑꯥ
ꯑꯗꯨꯗꯣ ꯑꯩꯈꯣꯏꯔꯣꯝꯗ ꯑꯝꯗꯤ ꯂꯩꯅꯦ ꯐꯥꯔꯝ ꯇꯧ ꯌꯥꯕ
ꯀꯌꯥꯝ ꯆꯥꯎꯒꯦꯕ ꯑꯗꯣ
ꯃꯥꯏꯗꯣ ꯑꯗꯨꯝ ꯆꯥꯎꯋꯦ ꯍꯥꯏꯗꯤ ꯃꯥꯏꯗꯣ ꯍꯥꯟꯅ ꯃꯁꯥꯅ ꯇꯧꯔꯝꯕꯅꯦꯕꯀꯣ ꯉꯅꯨꯅꯨꯔ ꯂꯣꯏꯗꯅ ꯄꯨꯈ꯭ꯔꯤꯁꯨ ꯂꯩꯕꯅꯦꯕ ꯃꯥꯏꯗꯣ ꯐꯖꯅ ꯏꯟꯖꯥꯡ ꯅꯥꯄꯤꯒ ꯑꯗꯨꯝ ꯊꯥꯕꯅꯦꯕ
ꯑꯣ ꯃꯥꯏ ꯍꯥꯟꯅ ꯉꯥꯅꯨ ꯐꯥꯝ ꯇꯧꯔꯝꯃꯤꯔꯕ
ꯉꯥꯅꯨꯖꯨ ꯇꯧꯔꯦ ꯑꯗꯣ ꯉꯥꯖꯨ ꯈꯒꯗꯤ ꯌꯣꯛꯄꯅꯦ ꯃꯥꯏꯗꯣ ꯑꯗꯨꯒ ꯅꯥꯀꯟꯗ ꯑꯩꯅ ꯑꯦꯟꯖꯥꯡ ꯀꯩꯀꯥ ꯃꯇꯝ ꯃꯇꯝꯒꯤ ꯈꯒ ꯊꯥꯕ ꯍꯥꯏꯇꯥꯔꯦ
ꯎꯝ
ꯑꯗ ꯅꯣꯡꯃ ꯆꯠꯂꯒ ꯌꯦꯡꯉꯨꯔ ꯨ ꯗꯨꯌꯥꯅꯤ ꯅꯪꯅ ꯃꯐꯝꯗꯣ ꯄꯥꯝꯃꯦ ꯄꯥꯝꯗꯦ ꯗꯣ ꯃꯨꯛ ꯈꯪꯗ꯭ꯔꯗꯤ ꯑꯗꯨꯖꯨ ꯌꯥꯔꯣꯏ ꯆꯂꯣ
ꯑꯩ ꯂꯥꯛꯑꯒꯅꯦ
ꯎꯝ
ꯌꯦꯡꯕ ꯌꯥꯕ꯭ꯔ ꯌꯦꯡꯖꯦ ꯏꯕꯥꯅꯤ ꯆꯠꯃꯤꯟꯅꯔꯒ
ꯍꯣꯏ ꯆꯠꯁꯦ ꯊꯕꯛꯇꯤ ꯀꯩꯀꯩꯅꯣ ꯅꯪꯅ ꯊꯥꯒꯦ ꯈꯜꯂꯤꯕꯣ
ꯑꯗꯨꯝ ꯑꯈꯣꯏꯒꯤ ꯀꯧꯔꯛꯄꯖꯨ ꯌꯦꯡꯅꯤꯡꯉꯤ ꯑꯩꯈꯣꯏ ꯂꯝꯗꯝꯒꯤꯖꯨ ꯑꯇꯣ ꯑꯇꯣꯞꯄ ꯁꯦꯟꯇ꯭ꯔꯦꯜꯒꯤ ꯀꯩꯒꯤ ꯈꯔ ꯈꯔꯁꯨ ꯌꯦꯡꯁꯤꯔꯥꯅ ꯈꯜꯂꯝꯃꯤꯅꯦ ꯁꯨꯝ ꯃꯇꯝꯖꯨ ꯍꯧꯈꯤꯕ ꯈꯪꯍꯧꯗꯦꯅꯦ
ꯍꯣꯏ ꯁꯔꯀꯥꯔꯒꯤ ꯊꯕꯛꯁꯨ ꯍꯟꯗꯛ ꯈꯔ ꯀꯧꯕ ꯃꯥꯜꯂꯤꯅꯦ
ꯑꯥ ꯀꯧꯕ ꯃꯥꯂꯦ ꯑꯗꯣ ꯃꯆꯥ
ꯅꯪ ꯇꯥꯔꯗꯤ ꯈꯒ ꯍꯥꯏꯔꯛꯑꯣ ꯑꯩꯖꯨ ꯌꯦꯡꯕꯖꯦ ꯉꯝꯗ ꯂꯩꯔꯤꯅꯤ
ꯍꯥꯏꯔꯛꯀꯦ ꯍꯥꯏꯔꯛꯀꯦ
ꯌꯨꯝꯗꯒꯤꯗꯤ ꯊꯕꯛꯁꯤ ꯊꯥꯑꯣ ꯊꯥꯑꯣꯅ ꯇꯧꯕꯀꯣ ꯎꯝ
ꯔꯤꯠꯇ ꯈꯟꯕ ꯑꯣꯏꯗꯤ ꯐꯕ ꯄꯩꯁꯥ ꯅꯨꯡꯁꯥ ꯑꯃꯨꯛ ꯄꯤꯅꯕꯅꯤꯅꯀꯣ ꯃꯊꯥ ꯁꯥꯏꯅꯦ ꯄꯩꯁꯥ ꯄꯥꯏꯗꯕ ꯑꯈꯣꯏꯗꯗꯤ
ꯃꯥꯅꯦ ꯑꯗꯨ ꯍꯧꯖꯤꯛꯇꯤ ꯑꯗꯨꯝ ꯅꯤꯌꯣꯝ ꯆꯨꯝꯅ ꯐꯅꯌꯥꯝ ꯈꯟꯕꯖꯨ ꯌꯥꯎꯋꯤꯗ ꯗꯥꯎ ꯌꯥꯔꯒꯗꯤꯀꯣ ꯑꯗꯨꯕꯨ ꯊꯥꯗ꯭ꯔꯗꯤ ꯀꯃꯥꯏ ꯈꯟꯅꯤ
ꯎꯝ ꯍꯣꯏ ꯄꯣꯁꯀꯨꯝꯕ ꯌꯥꯝ ꯌꯥꯝꯕ ꯑꯣꯏꯗꯤꯀꯣ
ꯎꯝ
ꯑꯗꯨꯒ ꯑꯗꯨꯒꯨꯝꯕꯗ ꯅꯤꯌꯣꯝ ꯆꯨꯝꯕ ꯈꯔꯗꯤ ꯇꯧꯋꯦ ꯍꯥꯏꯇꯥꯔꯦ ꯈꯟꯗꯣꯔꯤꯕ ꯗꯥꯏꯔꯦꯛꯇꯔꯒꯤ ꯃꯈꯥꯗꯁꯨ ꯄꯣꯜꯂꯦꯕ ꯑꯗꯣ ꯑꯌꯥꯝꯕꯗꯤ
ꯃꯥꯅꯦ ꯑꯁ ꯑꯩꯁꯨ ꯊꯕꯛꯁꯦ ꯑꯩꯅꯗꯤ ꯊꯕꯛꯁꯦ ꯀꯌꯥ ꯇꯧꯅꯤꯡꯗ꯭ꯔꯤꯕ ꯃꯇꯝꯅꯕꯨꯗꯤ ꯌꯥꯗ꯭ꯔꯕꯅꯤ ꯌꯨꯝꯅꯗꯤ ꯊꯕꯛ ꯑꯃ ꯇꯧ ꯊꯕꯛ ꯑꯃ ꯇꯧꯅ ꯈꯪꯗꯦꯅ ꯇꯧꯔꯤꯁꯦ
ꯍꯥꯏꯒꯨꯝꯗꯅ ꯑꯈꯣꯢꯒꯤ
ꯊꯕꯛꯁꯤꯁꯨ ꯑꯃꯨꯛ ꯄꯥꯝꯗꯦ
ꯑꯩꯈꯣꯏꯒꯤ ꯉꯣꯉꯣꯆꯥ ꯍꯥꯏꯕ꯭ꯔꯥ ꯏꯃꯥꯟꯅꯕ ꯑꯃ ꯂꯩꯕꯗꯣ
ꯑꯣ ꯃꯈꯥꯒꯤ ꯀꯩꯅꯣꯗꯨ ꯑꯣꯏꯔꯝꯒꯅꯤ ꯅꯪꯅ ꯍꯥꯏꯁꯦ
ꯇꯣꯝꯄꯣꯛꯇꯣ
ꯑꯥ
ꯑꯗꯨꯗꯣ ꯃꯥꯁꯨ ꯊꯕꯛ ꯃꯌꯥꯝ ꯊꯥꯏꯌꯦꯅ ꯇꯧꯈꯤꯕꯗꯨꯅꯦ ꯑꯗꯨꯕꯨ ꯀꯃꯥꯏ ꯀꯃꯥꯏ ꯄꯥꯎ ꯂꯩꯈꯤꯒꯦ
ꯈꯪꯗꯦ ꯃꯥꯁꯦ ꯊꯥꯒꯤꯕꯅꯤ ꯌꯥꯝꯅ ꯊꯥꯕꯅꯦ ꯃꯥꯁꯨ ꯀꯟꯅ ꯍꯣꯠꯅꯕꯅꯤꯅꯦ
ꯑꯩꯅ ꯑꯩꯅ ꯅꯣꯡꯃ ꯄꯥꯎ ꯂꯧꯕꯗꯗꯤ ꯚꯥꯏ ꯑꯩ ꯑꯩꯈꯣꯏꯒꯤ ꯏꯁꯇꯦꯂꯣꯒ ꯑꯇꯣꯞ ꯑꯇꯣꯞꯄ ꯑꯦꯁ ꯑꯦꯁ ꯁꯤ ꯄꯩꯈꯥ ꯈꯜꯂꯦ ꯍꯟꯗꯛꯇꯤ ꯑꯣꯏꯔꯅꯤꯒ ꯇꯧꯔꯝꯕꯅꯤ
ꯑꯣ ꯃꯥꯗꯣ ꯀꯩꯅꯣꯗ ꯂꯩꯍꯧ ꯃꯥꯜꯂꯦ ꯑꯩ ꯀꯩꯅꯣꯒ ꯃꯩꯁꯨ ꯌꯥꯝ ꯈꯥꯏꯗꯣꯛꯏꯗꯅ ꯃꯦꯟꯁ ꯑꯗꯨ ꯑꯗꯥ ꯀꯥꯏꯅ ꯑꯗꯨꯒꯨꯝꯕꯗ ꯈꯔ ꯗꯦꯜꯂꯤꯗꯒ ꯌꯥꯝ ꯆꯠꯂꯨꯔꯕꯅꯤꯅꯦ ꯃꯥꯗꯣ ꯄꯩꯁꯥꯗꯤ ꯆꯪꯕꯖꯥꯠꯅꯤꯗ ꯚꯥꯏ
ꯎꯝ
ꯑꯩꯗꯤ ꯈꯨꯠꯇ ꯄꯩꯁꯥ ꯍꯥꯏꯔꯦ ꯂꯩꯕ ꯅꯠꯇꯦ ꯁꯦꯟꯇ꯭ꯔꯦꯜꯒꯤ ꯊꯥꯒꯗꯕꯁꯤꯁꯨ ꯆꯠꯊꯣꯛ ꯆꯠꯁꯤꯟꯁꯤꯁꯨ ꯍꯧꯖꯤꯛ ꯃꯈꯥꯗ ꯒꯥꯔꯤꯗ ꯀꯩꯗ ꯆꯠꯀꯗꯕꯗꯨꯁꯨ ꯑꯦꯔꯣ ꯑꯦꯔꯣ ꯄ꯭ꯂꯦꯟꯗ ꯆꯠꯄꯗꯏꯗꯤ ꯀꯗꯥꯏꯗꯒꯤ ꯄꯩꯁꯥ ꯂꯩꯇꯦꯗꯅ
ꯁꯤꯗꯒꯤ ꯒꯨꯍꯥꯇꯤ ꯑꯃꯨꯛ ꯄꯥꯏꯊꯣꯛ ꯄꯥꯏꯁꯤꯟ ꯇꯧꯕꯗꯨꯅꯦ ꯂꯨꯄꯥ ꯀꯩꯅꯣ ꯇꯧꯋꯤ ꯂꯤꯁꯤꯡ ꯇꯔꯥꯒꯤ ꯃꯊꯛꯇ ꯑꯗꯨꯝ ꯂꯣꯏꯌꯦ
ꯑꯗꯨꯅꯦ ꯍꯟꯀꯠ ꯍꯟꯗ ꯂꯩꯐꯝ ꯆꯥꯐꯝ ꯍꯥꯏꯕ ꯑꯃꯁꯨ ꯂꯥꯛꯈꯤꯅꯤ ꯑꯗꯨꯅꯤ
ꯑꯗꯨꯗ ꯌꯥꯝ ꯀꯨ ꯌꯥꯝ ꯀꯨꯏꯅ ꯅꯠꯇꯦꯀꯣ ꯅꯣꯡ ꯅꯤꯅꯤ ꯇꯒꯤ ꯋꯥ ꯂꯩꯕꯗ ꯂꯨꯄꯥ ꯂꯤꯁꯤꯡ ꯇꯔꯥꯗꯤ ꯑꯗꯨꯝ ꯌꯥꯎꯋꯦ ꯍꯥꯏꯕ
ꯂꯩꯇꯕ ꯑꯩꯈꯣꯏꯗꯗꯤ ꯊꯥꯊꯥ ꯅꯠꯇꯦꯗꯣ
ꯎꯝ ꯃꯣꯃꯣꯆꯥ ꯍꯧꯖꯤꯛ ꯊꯕꯛ ꯇꯨꯁꯨꯀꯣ
ꯎꯝ
ꯑꯗꯨ ꯆꯠꯂꯒ ꯊꯥꯔꯨꯔꯕꯅꯤ ꯃꯥꯁꯨ ꯄꯩꯥꯁ ꯐꯅꯌꯝ ꯇꯤꯡꯉꯨꯔꯝꯅꯤ ꯃꯗꯥꯎꯅ ꯂꯩꯇ꯭ꯔꯤꯅ ꯑꯍꯥꯟꯕꯒꯤ ꯏꯁꯇꯦ ꯅꯣ ꯈꯟꯖꯔꯦ ꯇꯧꯔꯒ ꯑꯗꯨꯁꯨ ꯈꯨꯖꯨ ꯃꯨꯖꯨꯗ ꯂꯣꯏꯁꯤꯟꯈ꯭ꯔꯦꯌꯦ ꯃ ꯀ ꯈꯪꯍꯜꯂꯝꯗꯕꯤꯗ
ꯎꯝ
ꯃꯥꯔꯛꯇꯤ ꯋꯥꯡꯉꯤꯅꯦꯕ ꯃꯥꯏꯗꯣ
ꯎꯝ ꯑꯩꯗꯤ ꯀꯩꯀꯩ ꯑꯇꯣꯞꯄ ꯊꯕꯛ ꯑꯣꯏꯅ ꯊꯤꯔꯖꯤꯔꯅ ꯈꯜꯂꯤꯕꯅꯤꯅꯦ ꯀꯩꯀꯩ ꯇꯧꯕ ꯌꯥꯕ ꯏꯁꯥꯅ ꯇꯧꯖꯕ ꯌꯥꯕ ꯊꯕꯛ
ꯑꯗꯨꯅꯦ ꯑꯗꯨꯅꯅꯦ ꯑꯩꯅ ꯑꯇꯣꯞꯄ ꯊꯕꯛ ꯊꯤꯅꯕ ꯍꯣꯠꯅꯕꯗ ꯐꯥꯝ ꯑꯃ ꯇꯧꯖꯤꯔꯅ ꯈꯜꯂꯝꯃꯤꯗꯣ ꯅꯪꯉꯣꯟꯗꯖꯨ ꯍꯪꯉꯝꯃꯤꯗꯨꯅꯤ
ꯍꯧꯖꯤꯛꯇꯤ ꯑꯩꯒꯤꯖꯨ ꯏꯃꯥꯟꯅꯕ ꯃꯌꯥꯝ ꯂꯩꯔꯦ ꯍꯧꯖꯤꯛꯇꯤ ꯑ ꯌꯦꯟꯒꯤ ꯄꯣꯜꯇ꯭ꯔꯤꯒꯤ ꯇꯧꯕꯖꯦ ꯁꯤꯖꯨ ꯆꯥꯎꯈꯠꯄ ꯉꯝꯒ꯭ꯔꯒꯗꯤꯀꯣ ꯆꯍꯤ ꯑꯃꯅꯤꯗꯤ ꯋꯥꯔꯅꯦꯕꯀꯣ ꯑꯗꯨꯒ ꯁꯔꯀꯥꯔꯒꯤ ꯀꯩꯒꯤ ꯂꯣꯟ ꯃꯌꯥꯝ ꯂꯩꯗꯅ
ꯎꯝ
ꯕꯦꯛꯅ ꯄꯤꯕ ꯑꯗꯨ ꯇꯧꯔꯒ ꯍꯧꯖꯤꯛ ꯇꯧꯕ ꯏꯃꯥꯟꯅꯕ ꯃꯌꯥꯝ ꯂꯩꯔꯤꯕ ꯑꯗꯨꯗꯒꯤ ꯃꯔꯨꯝ ꯑꯣꯜꯍꯟꯗꯅ ꯍꯧꯖꯤꯛꯀꯥꯟꯗ ꯍꯦꯠꯆꯔꯤꯒꯌꯥꯝ ꯂꯩꯕꯗꯣ ꯍꯦꯠꯆꯔꯤ ꯍꯥꯡꯕꯖꯤꯖꯨ ꯃꯦꯆꯤꯟꯗꯨ ꯇꯧꯔꯒ ꯑꯗꯨꯝ ꯐꯖꯅ ꯀꯥꯟꯅꯕ ꯃꯥꯜꯂꯦꯕ ꯉꯥꯅꯨ ꯃꯆꯥ ꯌꯦꯟ ꯃꯆꯥꯒꯖꯦ ꯑꯗꯨꯝ ꯃꯈꯟ ꯃꯈꯟ ꯃꯄꯥꯥꯟ ꯂꯝꯗꯒ ꯀꯩꯗ ꯊꯥꯏꯅ ꯍꯥꯏꯌꯦꯕꯀꯣ ꯍꯧꯖꯤꯛꯇꯤ ꯁꯨꯝ ꯄꯨꯁꯜꯂꯛ ꯇꯨꯏ ꯃꯍꯨꯠꯇ ꯁꯨꯝ ꯑꯩꯈꯣꯏꯒꯤ ꯏꯠꯙꯔꯝꯗꯝꯖꯤꯗꯖꯨ ꯁꯁꯇꯦꯟ ꯇꯧꯖꯅꯕ ꯉꯝꯅꯕ ꯁꯤꯒꯨꯝꯕꯖꯨ ꯐꯩꯅ
ꯑꯝ
ꯃꯄꯥꯟꯗꯒꯤ ꯄꯨꯁꯜꯂꯛꯄ ꯕꯣꯏꯂꯔꯒꯖꯤꯡꯖꯤꯗꯤ ꯆꯥꯕꯗꯨ ꯃꯍꯥꯎ ꯏꯌꯥꯎ ꯌꯥꯎꯗ꯭ꯔꯦꯕ
ꯂꯝꯗꯒꯤ ꯄꯨꯁꯤꯜꯂꯛꯄ ꯕꯣꯏꯂꯔꯖꯦꯀꯣ ꯑꯌꯥꯝꯕ ꯑ ꯍꯧꯗꯦ ꯑꯗꯨꯒ ꯑꯩꯈꯣꯏ
ꯑꯝ
ꯀꯔꯤ ꯍꯥꯏꯅꯣ ꯑꯈꯣꯏꯒꯤ ꯃꯅꯤꯄꯨꯔꯗ ꯑꯗꯨ ꯒꯨꯍꯥꯇꯤꯗꯒꯤ ꯍꯧꯖꯤꯛꯇꯤ ꯃꯈꯥꯗ ꯆꯠꯄ ꯌꯥꯔꯤꯉꯩ ꯃꯇꯝꯗꯗꯤꯅꯦ
ꯎꯝ
ꯇꯇꯥ ꯅꯨꯡꯇꯥ ꯄꯨꯔꯒ
ꯎꯝ
ꯀꯩ ꯍꯥꯏꯇꯥꯔꯦ ꯍꯧꯖꯤꯛꯇꯤ ꯌꯦꯟ ꯃꯃꯜ ꯌꯥꯝ ꯇꯥꯡꯈꯠꯂꯤꯁꯤꯖꯨ ꯀꯩꯒꯤꯅꯣ ꯍꯥꯏꯕ ꯃꯇꯝꯗ ꯃꯈꯥꯗꯕꯨꯗꯤ ꯄꯨꯔꯛꯑꯝꯒꯅꯤꯀꯣ ꯑꯇꯣꯞꯄ ꯅꯟ ꯃꯅꯤꯄꯨꯔꯤꯖꯤꯡꯅ ꯀꯣ
ꯎꯝ ꯍꯣꯏ ꯄꯨꯔꯛꯄꯅꯦ
ꯃꯥꯗꯣ ꯑꯩꯈꯣꯏ ꯂꯩꯔꯤꯕ ꯆꯠ ꯄꯣꯠꯊꯣꯛ ꯆꯠꯁꯤꯟ ꯌꯥꯗꯕꯅ ꯅꯃꯥꯗꯨꯗꯀꯣ ꯄꯩꯁꯥ ꯀꯩꯅꯣꯗꯨꯖꯨ ꯄꯣꯠ ꯆꯩꯗꯨꯖꯨ ꯃꯃꯜ ꯐꯖꯅ ꯇꯥꯡꯒꯤꯕꯅ ꯌꯦꯟꯖꯦ ꯃꯃꯟ ꯈꯪꯇꯥ ꯇꯥꯡꯈꯠꯈ꯭ꯔꯦꯕ ꯍꯟꯗꯛ ꯇꯩꯗꯤ ꯑꯗꯨ ꯁꯤꯒꯨꯝꯕꯖꯧ ꯑꯩꯈꯣꯏ ꯃꯦꯆꯤꯟ ꯀꯣ ꯌꯦꯅꯥꯎ ꯑꯣꯟꯕ ꯌꯥꯕ ꯃꯤ ꯐꯖ ꯗꯣ ꯑꯗꯨꯒ ꯄꯨꯔꯒ ꯆꯪꯉꯗꯤꯅꯦ ꯐꯖꯅ ꯀꯥꯟꯅꯔꯅꯤ ꯈꯜꯂꯤ ꯃꯅꯤꯄꯨꯔꯗ ꯑꯩꯈꯣꯏꯁꯨ ꯈꯒ ꯇꯞꯅ ꯇꯞꯅ ꯇꯞꯅ ꯑꯑꯣꯟꯕ ꯂꯥꯛꯅꯤ ꯈꯜꯂꯤ
ꯃꯥꯅꯦ ꯑꯗꯨꯅꯦ ꯂꯥꯏꯅꯥ ꯀꯩꯀꯥ ꯂꯥꯛꯏꯁꯦ ꯁ꯭ꯋꯥꯏꯗ ꯑꯃꯨꯛ ꯑꯃꯨꯛ ꯂꯥꯏꯆꯠ ꯂꯥꯛꯇꯅ ꯌꯦꯟꯒꯤ ꯀꯩꯒꯤ ꯇꯧꯔꯤꯁꯦ ꯃꯄꯥꯟꯗꯒꯤ ꯂꯥꯛꯄꯁꯤꯡꯗꯒꯤꯅ ꯑꯌꯥꯝꯕ ꯂꯣꯏ ꯑꯣꯏꯗꯣꯏꯅꯦꯕ ꯍꯥꯏꯗꯤ ꯒꯥꯔꯤꯗ ꯅꯝꯁꯤꯜꯂꯒ ꯄꯨꯔꯛꯄ ꯀꯩꯀꯥ ꯇꯧꯕ ꯃꯌꯥꯝꯗꯣ ꯑꯗꯨ ꯍꯧꯖꯤꯛꯇꯤ ꯍꯥꯏ ꯍꯥꯏꯅ ꯃꯅꯤꯄꯨꯔꯗꯩꯁꯨ ꯌꯥꯝꯅ ꯃꯄꯥꯜ ꯂꯝꯗ ꯀꯩꯗ ꯊꯥꯔꯕꯅꯦ ꯑꯁꯥꯝꯗ ꯀꯩꯗ ꯑꯁꯥꯝ ꯑꯦꯛꯁꯄꯣꯔꯠ ꯇꯧꯕ ꯉꯝꯗꯤ ꯉꯝꯃꯛꯑꯕꯅꯦꯕ
ꯎꯝ
ꯃꯥꯔꯀꯦꯠꯁꯦ
ꯑꯩꯈꯣꯏ ꯃꯅꯤꯄꯨꯔꯗꯁꯨ ꯁꯨꯟꯅ ꯇꯝꯄꯥꯛꯇꯗꯤ ꯑꯌꯥꯝꯕꯅ ꯆꯥꯅꯦꯔꯦꯀꯣ ꯑꯗꯨ ꯆꯤꯡꯒꯤ ꯂꯝꯗꯗꯤ ꯕꯣꯢꯂꯔꯖꯦ ꯑꯗꯨꯅ ꯀꯩꯅꯣꯗꯁꯦ ꯗꯤꯃꯥꯄꯨꯔ ꯑꯁꯣꯝꯗꯅ ꯗꯨꯀꯥꯟ ꯍꯥꯡꯗꯅ ꯍꯣꯇꯦꯜ ꯇꯧꯗꯅ ꯂꯥꯟ ꯃꯃꯥꯡꯗꯅꯤꯀꯣ
ꯑꯗꯨ ꯚꯥꯏ ꯅꯪꯒꯤꯗꯣ ꯈꯔ ꯅꯛꯁꯜꯂꯒ ꯉꯥꯡꯉꯣꯅꯦ
ꯑꯩꯈꯣꯏ ꯃꯅꯤꯄꯨꯔꯒꯤ ꯈꯔ ꯆꯠꯊꯣꯛꯑꯒ ꯅꯥꯒꯥꯂꯦꯟꯁꯦ
ꯑ
ꯑꯁꯤꯗꯁꯨ ꯑꯩꯈꯣꯏꯒꯤ ꯍꯣꯇꯦꯜ ꯀꯩꯀꯥ ꯐꯝꯕ ꯂꯩꯌꯦꯕꯀꯣ
ꯍꯣꯏ ꯍꯣꯏ ꯍꯣꯏ
ꯕꯣꯏꯂꯔꯒꯤ ꯊꯨꯝ ꯗꯨꯀꯥꯟ ꯇꯧꯗꯅ ꯑꯗꯨ ꯆꯥꯛ ꯍꯣꯇꯦꯜꯒ ꯇꯧꯗꯅ ꯇꯧꯕ
ꯑꯥ
ꯑꯗꯨꯗꯅꯦ ꯕꯣꯏꯂꯔꯁꯦ ꯌꯥꯝ ꯗꯤꯃꯥꯟ ꯑꯣꯏꯌꯦꯕ ꯅꯥꯒꯥꯂꯦꯟ ꯑꯁꯣꯝꯗꯀꯥꯁꯦ ꯃꯅꯤꯄꯨꯔꯗꯩ ꯄꯨꯁꯟꯕ ꯉꯥꯛ ꯑꯣꯏꯗꯔꯤꯕꯁꯦꯀꯣ
ꯑꯥꯎ
ꯑꯗꯨꯃꯥꯏꯅ ꯇꯧꯗꯅ ꯁꯤ ꯃꯇꯝ ꯑꯃꯗ ꯂꯥꯟ ꯇꯧꯅꯗ꯭ꯔꯤꯉꯩ ꯃꯇꯝꯗꯣ
ꯎꯝ
ꯑꯗꯨꯒꯤ ꯃꯃꯥꯡꯗ ꯀꯣꯔꯣꯅꯥ ꯑꯃꯨꯛ ꯂꯥꯛꯈ꯭ꯔꯦꯗꯅ
ꯍꯣꯏ
ꯑꯗꯨꯒꯤ ꯃꯃꯥꯡꯗ ꯑꯩꯈꯣꯏꯅ ꯀꯣꯔꯣꯅꯥꯖꯨ ꯂꯥꯛꯇ꯭ꯔꯤꯉꯩ ꯇꯥꯏꯃꯤꯡ ꯃꯇꯝꯁꯦ ꯉꯅꯨ ꯕꯨꯛꯇ ꯐꯥꯝ ꯇꯧꯕꯗ ꯌꯨꯝꯒꯤ ꯉꯥꯅꯨ ꯂꯣꯏꯕꯗ ꯐꯖꯅ ꯁꯤꯠꯂꯝꯃꯦꯕ ꯊꯥꯄ ꯊꯥꯄꯕ ꯑꯗꯒꯤ ꯑꯩꯈꯣꯏꯒꯤ ꯍꯣꯇꯦꯜ ꯐꯝꯕ ꯉꯥꯅꯨ ꯀꯟꯇꯦꯛ ꯇꯧꯕ ꯃꯌꯥꯝꯗꯨ ꯂꯩ ꯂꯩꯕ ꯂꯥꯛꯑꯦꯕꯀꯣ ꯀꯦꯖꯤꯗ ꯆꯍꯨꯝ ꯆꯍꯨꯝ ꯑꯗꯨ ꯁꯨꯃꯥꯏꯅ ꯆꯍꯨꯝ ꯀꯨꯟ ꯁꯨꯃꯥꯏꯅꯒ ꯁꯥꯔꯒꯅꯦ ꯑꯗꯥꯅ ꯉꯥꯅꯨꯗꯤ ꯐꯥꯖꯅ ꯊꯥꯔꯝꯕꯅꯦꯕ ꯀꯣꯔꯣꯅꯥ ꯂꯥꯛꯈꯤꯕꯗꯒꯤ ꯐꯖꯅ ꯁꯤꯠꯈꯤꯗ꯭ꯔꯦ ꯉꯥꯅꯨꯖꯨ
ꯗꯤꯃꯥꯟꯗꯤ ꯑꯩꯈꯣꯏ ꯃꯅꯤꯄꯨꯔ ꯃꯅꯨꯡ ꯆꯤꯡꯗꯐꯥꯎꯗ ꯌꯥꯝ ꯂꯩꯔꯤꯅꯤꯗ ꯍꯥꯏꯗꯤ ꯌꯦꯟꯁꯦ ꯌꯥꯝ ꯇꯥꯡꯕꯅꯦꯕ ꯆꯤꯡꯗꯐꯥꯎꯗ ꯑꯗꯣ ꯑꯩꯈꯣꯏꯅ ꯄꯤꯕ ꯉꯝꯃꯗꯤ ꯐꯗꯣꯏꯅꯤꯅꯦ ꯍꯣꯏ ꯐꯔꯦꯁꯦ ꯚꯥꯏ ꯍꯧꯖꯤꯛ ꯑꯩꯁꯨ ꯀꯩꯀꯩ ꯈꯔ ꯆꯥꯛ ꯅꯨꯡ ꯆꯥꯊꯣꯛꯎꯒꯦ ꯆꯥꯛꯄꯨ ꯆꯥꯗ꯭ꯔꯤꯅꯦ ꯑꯩꯗꯤ
ꯑꯣ ꯍꯣ ꯆꯥꯊꯣꯛꯎꯔꯣ ꯆꯥꯊꯣꯛꯎꯔꯣ
ꯎꯝ ꯊꯝꯃꯦ ꯊꯝꯃꯦ ꯚꯥꯏ ꯀꯣꯟꯅ ꯑꯃꯨꯛ ꯐꯥꯅꯔꯁꯤ